ꯍꯂꯣ ꯎꯝ ꯇꯥꯕ꯭ꯔꯣ
ꯍꯣꯏ ꯍꯣꯏ ꯇꯥꯏ ꯇꯥꯏ
ꯑ ꯁꯣꯝ ꯀꯩꯗꯧꯕꯤꯔꯒꯦ ꯀꯩꯗꯧꯕꯤꯔꯤꯒꯦ
ꯄꯣꯊꯥꯔꯤ ꯂꯧ ꯂꯧ ꯆꯠꯂꯒꯅꯨ ꯃꯍꯥꯛ ꯐꯖꯤꯦꯛꯇ
ꯂꯎ ꯆꯠꯂꯒ
ꯍꯣꯏ
ꯑ
ꯁꯣꯝꯗꯦ
ꯑꯩꯗꯤ ꯀꯩ ꯍꯥꯏꯇꯥꯔꯦ ꯑꯩꯅ ꯏꯟꯇꯥꯔꯟꯁꯤꯗ ꯆꯠꯂꯤꯕ ꯑꯗꯨ ꯍꯥꯄꯛ ꯂꯩꯥꯏꯇ ꯏꯟꯇꯥꯥꯅ ꯏꯟꯇꯥꯥꯅ
ꯏꯟꯇꯥꯥꯅ ꯑꯣ ꯂꯥꯏꯒꯗ꯭ꯔꯣ
ꯑꯗꯣ ꯀꯩꯅꯣ ꯊꯕꯛ ꯂꯩꯇꯕꯤ ꯍꯧꯖꯤꯛ ꯑꯗꯨꯝ ꯊꯣꯛꯑꯒ ꯉꯥꯏꯍꯥꯛ ꯑꯩꯁꯨ ꯇ꯭ꯔꯥꯏ ꯇꯧꯒꯦꯅ ꯇꯧꯕꯅꯦ ꯑꯍꯥꯟꯕꯅꯦ ꯑꯩꯗꯤ ꯁꯤꯅꯥ ꯑꯍꯥꯟꯕ ꯅꯦ
ꯀꯔꯝꯕ ꯂꯥꯏꯅꯗꯅꯣ ꯀꯔꯝꯕ ꯂꯥꯏꯗ꯭ꯔꯕ ꯏꯟꯇꯟ ꯇꯧꯔꯤꯒꯗꯕꯣ
ꯑꯣ ꯑꯣ ꯀꯩꯩꯅꯣꯅꯦ ꯀꯥꯔꯗꯦꯛ ꯀꯥꯔꯗꯦꯛ ꯄꯥꯔꯠꯀꯤꯗꯣ ꯄꯥꯔꯠꯀꯤ ꯑꯣꯏꯅ
ꯃꯦꯗꯤꯀꯥ ꯑꯣꯏꯒꯤꯀꯣ
ꯍꯣꯏ
ꯁꯤ ꯌꯥꯝꯝ ꯐꯥꯏ ꯅꯪꯗꯗ ꯅꯪꯗꯦ
ꯎꯝ ꯑꯁꯣꯝꯒꯤ ꯀꯩꯅꯣꯗꯣ ꯂꯧ ꯁꯨꯕꯈꯣꯏꯗꯣ ꯀꯩꯅꯣ ꯆꯤꯡꯒꯤꯔꯥ ꯅꯠꯇ꯭ꯔꯒ ꯀꯩꯅꯣ ꯆꯥꯛ ꯆꯥꯛ ꯍꯥꯏ ꯅꯠꯇ꯭ꯔꯦ ꯆꯦꯡꯒꯨꯝꯕ ꯀꯩꯅꯣ ꯇꯧꯕꯗ ꯆꯤꯡꯒꯤ ꯂꯧꯒꯨꯝꯕ ꯅꯠꯇ꯭ꯔꯒ ꯏꯟꯖꯥꯡ ꯅꯥꯄꯤ ꯊꯥꯕꯗꯨꯗꯣ
ꯀ꯭ꯔꯣꯞꯅꯦ ꯀ꯭ꯔꯣꯞ ꯐꯥꯎꯅꯤ ꯇꯥꯕ꯭ꯔꯣ
ꯇꯥꯏ ꯇꯥꯏ
ꯍꯣꯏ
ꯑꯩꯗꯤꯀꯣ ꯋꯥꯁꯨ ꯌꯥꯝ ꯉꯥꯡꯕ ꯍꯩꯇꯕ ꯑꯗꯨꯒꯤ ꯅꯪꯅ ꯍꯩꯔꯗꯤ ꯑꯗꯨꯝ ꯉꯥꯡꯉꯣ ꯑꯩ ꯈꯨꯝꯕꯤꯒꯦ
ꯑꯁꯨꯛ ꯍꯩꯔꯤꯁꯤꯗꯤ
ꯑꯦꯝ ꯕꯤ ꯕꯤ ꯑꯦꯁꯇꯤ ꯀꯥꯏ ꯋꯥꯏꯗꯅ ꯇꯝꯕ꯭ꯔꯣ
ꯅꯠꯇꯦ ꯑꯦꯝ ꯕꯤ ꯕꯤ ꯑꯦꯁꯇꯤ ꯅꯠꯇꯦꯗ ꯀꯩ ꯍꯨꯑꯗꯣꯏꯅꯣ ꯑꯥ ꯑꯥ ꯇꯦꯛꯅꯤꯁꯤꯌꯥꯟꯒꯨꯝꯕꯀꯣ
ꯑꯣ ꯂꯦꯞꯀꯦꯔꯣ
ꯀꯩꯅꯣ ꯑꯩꯈꯣꯏ ꯀꯩꯅꯣ ꯑꯩ ꯃꯅꯤꯄꯨꯔꯗꯗꯤ ꯅꯠꯇ꯭ꯔꯦ
ꯗꯤ ꯑꯇꯦꯛꯀꯤ ꯈꯔꯗꯤ ꯀꯩꯅ ꯃꯥ ꯍꯥꯁꯇꯣ ꯐ ꯇꯟ ꯇꯁꯤꯟꯕ꯭ꯔꯕ ꯑꯣ
ꯀ ꯀꯩꯅꯣ
ꯎ ꯏꯂꯦꯛꯇꯦꯛꯅꯤꯁꯤꯌꯥꯟꯁꯦ ꯃꯣꯏꯒꯤꯁꯦ ꯍꯥꯔꯠ ꯇꯣꯉꯥꯟ ꯑꯃ ꯍꯣꯏ ꯍꯣꯏ ꯆꯨꯝꯃꯦꯠ ꯆꯨꯝꯃꯦꯠ ꯂꯩꯔꯛꯑꯃꯅꯤ ꯂꯩ ꯂꯩ ꯂꯩ
ꯍꯣꯏ
ꯅꯥꯟꯗ ꯑꯩ ꯍꯣꯁ ꯇ ꯑꯗꯨꯃꯅ ꯆꯠꯄꯕ ꯄꯠꯇꯗ ꯀꯩꯅꯣꯝꯃ ꯍꯥꯔꯠꯀꯤ ꯄ꯭ꯔꯣꯕ꯭ꯂꯦꯝ ꯂꯩꯌꯦꯕꯀꯣ ꯑꯗꯨꯗ ꯇꯦꯖ ꯀꯩꯅꯣꯝꯃ ꯇꯧꯔꯛꯑꯣꯏ ꯍꯥꯏꯕ ꯀꯔꯤ ꯇꯦꯁ ꯎꯀꯥꯎꯟ
ꯑꯣ ꯌꯥ ꯁꯥ ꯑꯗꯨꯝ ꯑꯦꯟꯖꯤꯣꯒ꯭ꯔꯥꯐꯤꯒꯨꯝꯕꯀꯣ ꯑꯩꯈꯣꯏ ꯌꯦꯡꯕꯅ ꯑꯦꯟꯖꯤꯣꯒ꯭ꯔꯥꯐꯤ ꯄ꯭ꯂꯥꯁꯇꯤꯒꯨꯝ ꯄ꯭ꯂꯥꯁꯇꯤ ꯍꯥꯏꯅ ꯑꯗꯨꯝ ꯀꯩ ꯀꯩꯅꯣ ꯇꯧꯋꯤꯗ ꯑꯩꯁꯨ ꯁꯀꯦꯟ ꯌꯥꯌꯥꯔ ꯈꯛꯇ ꯑꯣꯏꯔꯦ ꯑꯗꯨꯒꯤ ꯌꯥꯝꯅꯗꯤ ꯈꯪꯗ꯭ꯔꯦ
ꯏꯣꯠꯇꯁꯦꯕ꯭ꯔꯥ
ꯏꯀꯣ ꯍꯣꯏ ꯏꯀꯣ ꯍꯣꯏꯁꯨ ꯂꯩꯍꯣꯏ ꯏꯀꯣꯅꯦ ꯏꯀꯣꯅꯦ ꯇꯤꯦꯝ ꯇ ꯀꯔꯤ ꯀ ꯂꯩꯥꯏꯕꯅꯤ ꯍ
ꯀꯌꯥ ꯇꯝꯒꯦꯁꯤꯍꯤ ꯇꯁꯟꯁꯦ
ꯑꯁꯤꯁꯦ ꯆꯍꯤ ꯑꯍꯨꯝꯅ ꯑꯍꯨꯝꯅ ꯑꯗꯨꯝ ꯀꯩ ꯍꯥꯏꯁꯤꯔꯥ ꯁꯤꯦꯃꯤꯁꯇꯔ ꯑꯣꯏꯕ ꯀ ꯑꯗꯨꯝ ꯊꯤꯑꯣꯣꯔꯤ ꯑꯣꯏꯕꯀꯣ ꯑꯗꯨꯒ ꯆꯍꯤ ꯑꯃꯅ ꯆꯍꯤ ꯑꯍꯨꯝꯗꯨ ꯂꯣꯏꯔꯀꯥꯟꯗ ꯑꯗꯨꯝ ꯆꯍꯤ ꯑꯃꯗꯨꯅ ꯐꯨꯜ ꯏꯟꯇꯥꯔꯟ ꯑꯣꯏꯗꯣꯏꯅꯦꯕ
ꯎꯝ
ꯑꯗꯨꯒ ꯑꯩ ꯆꯍꯤ ꯑꯅꯤꯗꯤ ꯌꯧꯔꯦ ꯑꯗꯣ ꯅꯦꯛꯁ ꯏꯌꯥꯔ ꯆꯍꯤ ꯑꯍꯨꯝ ꯅꯦꯛꯁ ꯏꯔ ꯖꯨꯟ ꯑꯁꯤꯒꯨꯝꯕ ꯃꯇꯝꯗ ꯆꯍꯤ ꯑꯃ ꯂꯣꯏꯔꯗꯤ ꯂꯣꯏꯔꯅꯤ ꯑꯗꯨꯒ ꯇꯥꯅ ꯑꯃꯨꯛ ꯇꯧꯗꯦꯕ
ꯑꯣ ꯇꯝꯕ ꯂꯣꯏꯗ꯭ꯔꯤꯑꯕꯀꯣ
ꯍꯣꯏ ꯂꯣꯏꯗ꯭ꯔꯤ ꯂꯣꯏꯗ꯭ꯔꯤ ꯑꯗꯨꯝ ꯍꯧꯖꯤꯛ ꯊꯥ ꯊꯥꯒꯤ ꯏꯟꯇꯥꯟ ꯆꯠꯄꯗꯣ ꯑꯗꯨ ꯇꯧꯔꯤꯕꯅꯤꯗ
ꯀꯔꯝꯕ ꯍꯣꯁꯄꯤꯇꯥꯜꯗ
ꯑꯩꯁꯦ ꯁꯤ ꯀꯩꯅꯣꯗ ꯅꯣꯔꯠ ꯔꯣꯝꯗꯀꯣ ꯂꯤꯚꯥꯁꯥ ꯂꯤꯕꯥꯥꯁꯥ ꯍꯥꯏꯅ ꯑꯟꯗꯞ ꯑꯟꯗꯞ ꯑꯣꯏꯅ
ꯆꯂꯣ ꯏ ꯋꯥꯔꯝꯃꯦꯅꯥ ꯀꯅ
ꯍꯧꯖꯤꯛꯇꯤ ꯄꯤꯗ꯭ꯔꯤꯗ ꯑꯩꯈꯣꯏ ꯇꯔꯟ ꯀꯩ ꯍꯥꯏꯗꯅ ꯇꯝꯕ ꯆꯠꯄꯅꯤꯅꯀꯣ ꯑꯗꯨꯒꯤ
ꯆꯃꯤꯁꯔꯗ ꯀꯌꯥꯔꯣ
ꯑꯩ ꯍꯧꯖꯤꯛ ꯐꯣꯔ ꯐꯣꯔꯠ ꯁꯤꯦꯃꯤꯁꯇꯔꯗꯤ ꯂꯣꯏꯈ꯭ꯔꯦ ꯑꯗ ꯑꯃ ꯆꯤꯞ ꯀꯁꯤꯞꯁ ꯋꯥꯜꯅꯤ
ꯑꯣ ꯁꯤꯛꯁ ꯐꯥꯎꯕ ꯁꯤꯦꯃꯤꯁꯇꯔꯁꯦ
ꯑꯦꯠ ꯐꯥꯎꯗꯤ ꯑꯣꯏꯕꯅꯦ ꯑꯗꯣ ꯁꯤꯛꯁ ꯁꯤꯛꯁ ꯐꯥꯎꯅ ꯊꯤꯌꯔꯤ ꯑꯣꯏꯕ ꯑꯗꯨꯒ ꯁꯚꯦꯟꯒ ꯑꯦꯠꯅ ꯏꯟꯇꯟꯒꯤ ꯑꯣꯏꯕ ꯑꯗꯨ
ꯀꯃꯥꯏꯅ ꯇꯧꯒꯦ ꯇꯦꯛꯅꯤꯁꯤꯟꯁꯤꯕ
ꯑꯁ
ꯇꯝꯕ ꯈꯣꯠꯄ ꯀꯥꯟꯗ ꯂꯥꯏꯔꯤꯛ ꯌꯥꯝꯅ ꯇꯝꯕ ꯑꯗꯨ ꯑꯗꯨꯃꯥꯏꯅ ꯆꯪꯕ꯭ꯔꯥ ꯀꯔꯤ ꯀꯔꯥ ꯑꯗꯨꯃꯥꯏꯅ
ꯂꯥꯏꯔꯤꯛꯄꯨꯗꯤ ꯌꯥꯝ ꯄꯥꯅꯤꯡꯉꯥꯏꯒꯨꯝꯕꯗꯤ ꯂꯩꯇꯦꯗ ꯃꯤꯅ ꯍꯥꯏꯕꯁꯦ ꯃꯤ ꯐꯥꯔꯃꯥꯁꯤ ꯍꯣꯏ ꯇꯝꯕ ꯍꯣꯏꯒꯁꯨ ꯂꯩꯌꯦꯕ ꯐꯥꯔꯃꯥꯁꯤ ꯅꯔꯁꯤꯡ ꯍꯣꯏ ꯑꯗꯣ ꯐꯤꯅꯤꯅ ꯍꯥꯏꯅꯔꯤꯁꯦ ꯑꯁꯤ ꯑꯩ ꯁꯤ ꯀꯔꯗꯦ ꯀꯁꯦ ꯂꯥꯏꯔꯤꯛꯀꯤꯗꯤ ꯂꯥꯏꯕ ꯌꯥꯝ ꯂꯨꯕꯗꯤ ꯅꯠꯇꯕ ꯐꯥꯔꯃꯥꯁꯤ ꯑꯩꯈꯣꯏꯗꯤ ꯂꯨꯑꯦꯕ ꯑꯗꯣ ꯁꯤ ꯀꯥꯔꯗꯦꯒꯤꯁꯦ ꯌꯥꯝ ꯂꯥꯏ ꯂꯥꯏꯕꯁꯨ ꯅꯠꯇꯦ ꯑꯗꯨ ꯑꯣꯏꯔꯁꯨ ꯑꯗꯨꯝ ꯈꯔ ꯐꯕꯀꯣ ꯑꯗꯨꯒ ꯊꯕꯛ ꯑꯣꯏꯅ ꯑꯃꯨꯛ ꯀꯩ ꯍꯥꯏꯁꯤꯔꯥ ꯊꯕꯛ ꯑꯩꯈꯣꯏꯅ ꯌꯥꯝꯁꯨ ꯌꯥꯝꯗꯕ ꯑꯃꯨꯛ ꯊꯕꯛ ꯇꯧꯕ ꯃꯇꯝꯗꯅ
ꯎꯝ ꯂꯥꯏꯔꯤꯛꯁꯦ ꯌꯥꯝꯅ ꯄꯥꯝꯅꯤꯡꯉꯥꯏ ꯂꯩꯇꯕꯀꯣ
ꯍꯣꯏ ꯂꯥꯏꯔꯤꯛꯁꯦ ꯑꯗꯨꯝ ꯀꯌꯥ ꯆ ꯁꯤꯃꯤꯁꯇꯔꯗꯣ ꯁꯤꯃꯤꯁꯇꯔꯗꯣ ꯄꯥꯁ ꯇꯧꯅꯤ ꯍꯥꯏ ꯈꯛꯇꯀꯣ ꯑꯗꯨ ꯄꯥꯁ ꯇꯧꯔꯒ ꯑꯗꯨꯝ ꯆꯍꯤ ꯑꯃ ꯑꯩꯈꯣꯏꯒꯤꯗꯤ ꯆꯍꯤ ꯑꯃ ꯏꯟꯇꯥꯔꯟ ꯐꯨꯜ ꯂꯩꯕꯅꯤꯅ ꯑꯗꯨ ꯃꯇꯝꯗ ꯏ ꯊꯥꯗꯄ ꯐꯖꯅ ꯇꯧꯍꯧꯔꯒ ꯏꯟꯇꯥꯟ ꯂꯣꯏꯕꯗ ꯕꯥꯏꯕꯥ ꯇꯧꯒꯅꯦꯕ ꯑꯗꯨ ꯕꯩꯕꯥꯗ ꯐꯖꯅ ꯇꯧꯔꯗꯤ ꯊꯕꯛꯇꯤ ꯑꯗꯨꯝ ꯐꯪꯕ ꯅꯨꯡꯉꯥꯏꯕ
ꯃꯦꯆꯤꯟ ꯏ ꯈꯣꯠ ꯈꯣꯠꯇꯗꯤ
ꯍꯣꯏ ꯑꯗꯨ ꯀꯩ ꯍꯥꯏꯁꯤ꯭ꯔꯥ
ꯇꯪꯈꯥꯏ ꯇꯪꯈꯥꯏ ꯍꯥꯏꯔꯥꯎꯕ
ꯑꯩꯈꯣꯏ ꯗꯣꯛꯇꯔꯅꯕꯨꯗꯤ ꯀꯩ ꯍꯥꯏꯁꯦ ꯑꯗꯨꯝ ꯗꯣꯛꯇꯔ ꯑꯩꯈꯣꯏꯅꯗꯤ ꯃꯦꯟꯗꯤ ꯇꯧꯕꯅꯤꯗ ꯑꯗꯣ ꯑꯩꯈꯣꯏꯅ ꯑ ꯁꯨꯝ ꯇꯦꯛꯅꯤꯁꯤꯌꯥꯟꯁꯤꯅꯀꯣ ꯃꯥꯕꯨ ꯄꯥꯡꯕꯒꯨꯝꯕ ꯑꯗꯨꯝ ꯑꯣꯄꯔꯦꯁꯟ ꯇꯧꯕꯒꯨꯝꯕ ꯇꯝꯗ
ꯆꯪꯕ ꯈꯣꯠꯄ ꯀꯨꯝꯕꯒꯣ
ꯍꯣꯏꯣꯏ ꯑꯗꯨꯣ ꯗꯣꯛꯇꯔꯅꯕꯨꯗꯤ ꯂꯣꯏ ꯇꯧꯗꯣꯏꯅꯤꯅ ꯑꯩꯈꯣꯏꯅ ꯇꯧꯒꯗꯕ ꯄ꯭ꯔꯤꯄꯦꯔꯦꯁꯟꯒꯨꯝꯕ ꯅꯠꯇ꯭ꯔꯒ ꯄ꯭ꯔꯣꯁꯤꯗ ꯃꯅꯨꯡꯒꯨꯝꯕꯗ
ꯑꯦꯁꯦꯁ ꯇꯧꯕꯤꯕꯒꯨꯝꯕꯣ
ꯑꯗꯨꯗꯤ ꯅꯣꯏꯒꯤ ꯀꯣꯔꯁꯇꯤ ꯌꯥꯝ ꯅꯨꯡꯉꯥꯏꯕ ꯀꯣꯔꯁꯅꯤꯅ ꯑꯗꯨꯗꯤ ꯄꯩꯁꯥꯗꯤ ꯃꯥ ꯑꯗꯨꯝ ꯆꯪꯂꯝꯕꯅꯦꯀꯣ
ꯄꯩꯁꯥꯔꯣ ꯃꯤꯅ ꯍꯥꯏꯕꯁꯦ ꯎꯇꯤ ꯎꯇꯤ ꯍꯥꯏꯅ ꯑꯣꯄꯔꯦꯁꯟ ꯊꯦꯇꯔꯗ ꯀꯩꯅꯣ ꯀꯣꯏ ꯂꯩꯕ ꯑꯗꯨ ꯈꯣꯏꯗꯒꯤꯗꯤ ꯅꯣꯏꯒꯤꯗꯤ ꯃꯣꯏꯗꯒꯤ ꯄꯩꯁꯥ ꯇꯥꯝꯕꯗꯤ ꯅꯨꯡꯉꯥꯏꯕꯅꯤ ꯍꯥꯏꯌꯦꯕ ꯑ ꯑꯗꯨ ꯈꯪꯗꯦꯗ ꯇꯧꯕ ꯍꯧꯗ꯭ꯔꯤꯕꯅꯤꯅ
ꯀꯣꯔꯣꯁꯁꯤ ꯀꯔꯤ ꯀꯔꯥꯗꯤ ꯇꯥꯡꯕ꯭ꯔꯅꯣ ꯅꯣꯏꯒꯤꯁꯦ ꯏꯟꯁꯇꯤꯇ꯭ꯌꯨꯠꯇ
ꯃꯐꯝ ꯃꯐꯝꯗ ꯂꯩꯔꯤꯗ ꯑꯩꯒꯤ ꯃꯐꯝꯗꯨꯅ ꯆꯍꯤ ꯅꯠꯇꯦ ꯆꯍꯤꯗ ꯅꯠꯇꯦ ꯁꯤꯃꯤꯁꯇꯔ ꯑꯃꯁꯦ ꯆꯍꯤ ꯇꯪꯈꯥꯏꯅꯦꯕ ꯆꯍꯤ ꯇꯪꯈꯥꯏꯗ ꯁꯤꯛꯁꯇꯤ ꯐꯥꯏꯚ ꯂꯧꯋꯦ ꯑꯗꯨꯒ ꯑꯩꯈꯣꯏꯒꯤ ꯃꯊꯪ ꯕꯦꯗ ꯆꯪꯉꯛꯄ ꯀꯗꯨꯅ ꯈꯔ ꯌꯥꯝꯈꯠꯄ ꯑꯗꯨꯃꯥꯏꯅ ꯇꯧꯕ
ꯎ
ꯑꯗꯨ ꯃꯐꯝ ꯃꯐꯝꯗꯁꯨ ꯂꯩ ꯀꯣꯂꯦꯖ ꯀꯣꯂꯦꯖ ꯃꯇꯨꯡ ꯏꯟꯅꯀꯣ ꯀꯣꯂꯦꯖ ꯐꯕ ꯑꯩꯈꯣꯏꯗꯗꯤ ꯈꯔ ꯇꯥꯡꯉꯝꯃꯦꯌꯦ ꯑꯗꯨꯒꯗꯨ ꯅꯣꯔꯠ ꯈꯣꯏꯗ ꯈꯔ ꯍꯣꯡꯕ ꯃꯥꯜꯂꯦ ꯑꯗꯨ ꯕꯦꯡꯒ꯭ꯂꯣꯔꯣꯝ ꯀꯩ ꯍꯥꯏꯗ꯭ꯔꯥ ꯑꯗꯨꯔꯣꯝꯗ ꯑꯣꯏꯔꯒꯅ ꯑꯃꯨꯛ ꯍꯦꯟꯅ ꯇꯥꯡꯈꯠꯄꯗꯣ ꯕꯦꯡꯒ꯭ꯂꯣꯔ ꯍꯗꯗꯤ ꯎꯝ
ꯑꯗꯨꯗꯤ ꯅꯣꯏ ꯏꯂꯦꯛꯇꯤꯅꯤꯁꯤꯌꯥꯟꯒꯤ ꯀꯣꯔꯁꯁꯦ ꯀꯩꯅꯣꯝꯃ ꯑꯦꯛꯁꯔꯦ ꯀꯔꯤ ꯀꯔꯥ ꯑꯗꯨꯃꯥꯏꯅ ꯄꯥꯏꯕꯗꯨꯃꯣ ꯀꯣꯔꯁ ꯇꯣꯡꯉꯥꯟꯗ꯭ꯔꯣ ꯃꯣꯏꯒꯤꯁꯦ ꯃꯣꯏꯒꯤꯅꯣ
ꯍꯣꯏ ꯃꯣꯏ ꯃꯣꯏꯒꯤ ꯔꯦꯗꯤꯌꯑꯣꯂꯣꯖꯤ ꯍꯣꯏ ꯂꯩꯕꯅꯦ ꯎꯝ
ꯁꯦ ꯁꯦ ꯑ
ꯔꯗꯤꯜ ꯑꯣ ꯑꯩꯈꯣꯏꯁꯨ ꯑꯩꯈꯣꯏꯁꯨ ꯑꯦꯛꯁ ꯔꯦꯕꯨꯗꯤ ꯄꯥꯏꯌꯦꯀꯣ ꯑꯗꯨ ꯑ ꯑꯦꯛꯁ ꯔꯦ ꯄꯥꯏꯕꯗꯣ ꯀꯩ ꯍꯥꯏꯁꯦ ꯇꯣꯉꯜꯂꯦꯕ ꯑꯩꯈꯣꯏ ꯄꯥꯏꯕꯗꯅ ꯍꯣꯏ
ꯇꯣꯉꯥꯟ ꯇꯣꯉꯥꯟꯕ ꯑꯗꯨꯒ ꯃꯣꯏ
ꯍꯣꯏ ꯃꯣꯏ ꯍꯧꯖꯤꯛꯇꯤ ꯍꯧꯖꯤꯛꯇꯤ ꯃꯤ ꯃꯤꯒꯤ ꯀꯣꯔꯁꯇꯀꯣ ꯍꯧꯖꯤꯛ ꯑꯣ ꯇꯤ ꯑꯦ ꯇꯤ ꯍꯥꯏ ꯑꯩꯈꯣꯏꯁꯤꯅ ꯑꯣꯄꯔꯦꯁꯟ ꯊꯦꯇꯔꯒꯤ ꯀꯩꯗꯣꯅꯦꯕ ꯃꯣꯏꯅ ꯁꯤꯁ ꯇꯧꯗꯣꯏꯅꯦꯕ ꯑꯗꯨꯒ ꯃꯣꯏꯅ ꯑꯃꯨꯛ
ꯁꯤ ꯀꯣꯔꯁꯁꯦ ꯇꯝꯒꯦ ꯍꯥꯏꯔꯗꯤ ꯇꯦꯟ ꯄ꯭ꯂꯁ ꯇꯨ ꯑꯗꯨꯃꯥꯏꯅ ꯑꯣꯏꯗꯣꯏꯅꯦꯀꯣ
ꯍꯣꯏ ꯀ꯭ꯂꯥꯁ ꯇꯨꯋꯞ ꯂꯣꯏꯔꯦꯗꯤ ꯍꯣꯏ ꯌꯥꯔꯅꯤ
ꯄ꯭ꯂꯁ ꯁꯥꯏꯟꯁ ꯁꯥꯏꯟꯁ
ꯁꯥꯏꯟꯁꯇ ꯍꯣꯏ ꯁꯥꯏꯟꯁꯇ ꯁꯥꯏꯟꯁ ꯂꯔ
ꯊꯣꯏꯔꯣꯡꯒꯤ ꯃꯤꯁꯤꯡꯗꯤ ꯄꯥꯛꯇ꯭ꯔꯤꯄꯃꯥ ꯇꯝꯕ ꯃꯤ ꯄꯥꯛ ꯂꯩꯇꯦꯅꯦ ꯊꯥꯏ ꯊꯥꯏꯅꯒꯤ ꯇꯥꯏ
ꯃꯤ ꯍꯧꯖꯤꯛꯀꯥꯟ ꯃꯤꯁꯤꯡꯁꯦ ꯀꯩ ꯍꯥꯏꯗꯔꯥ ꯑꯗꯨ ꯇ꯭ꯔꯦꯅꯤꯡꯒꯨꯝꯕ ꯃꯌꯥꯝ ꯆꯠꯅꯔꯦ ꯑꯗꯨ ꯈꯔꯅ ꯀꯩ ꯍꯥꯏꯁꯤꯔꯥ ꯀꯣꯂꯦꯖ ꯇꯝꯊꯕꯗꯣ ꯑꯗꯨꯝ ꯇꯝꯊꯥꯔ ꯂꯩꯕꯗꯣ ꯑꯗꯨꯒꯤ ꯃꯤ ꯀꯩ ꯍꯥꯏꯁꯤꯔꯥ ꯇꯧ ꯀꯔꯤꯁꯨ ꯇꯧꯅꯤꯉꯥꯏ ꯂꯩꯇꯦ ꯍꯥꯏꯅ ꯑꯗꯨꯝ ꯀꯩ ꯍꯥꯏꯗ꯭ꯔꯦ ꯀꯣꯂꯦꯖ ꯀꯥꯈꯤꯕꯗꯣ ꯑꯗꯨꯗꯩ ꯆꯍꯤ ꯃꯥꯡꯈꯤꯕꯒꯨꯝꯕ ꯀꯔꯤ ꯇꯧꯗꯣꯏꯅꯣꯁꯨ ꯈꯪꯗꯕ ꯑꯗꯨ ꯁꯔꯨꯗꯤꯒꯦ ꯍꯥꯏꯁꯔꯦ ꯑꯗꯨꯝ ꯍꯦꯛ ꯀ꯭ꯂꯥꯁ ꯇꯨꯌꯦꯜꯞ ꯂꯣꯏꯕꯒ ꯁꯨꯃꯥꯏꯅ ꯇ꯭ꯔꯦꯅꯤꯡ ꯆꯠ ꯆꯗꯨꯅꯀꯣ ꯆꯍꯤꯁꯨ ꯃꯥꯡꯗꯕ ꯇ꯭ꯔꯦꯟꯅꯤꯡꯗꯨ ꯂꯣꯏꯈ꯭ꯔꯗꯤ ꯑꯗꯨꯝ ꯊꯕꯛ ꯐꯪꯉꯗꯤ ꯑꯗꯨꯝ
ꯇꯦꯟ ꯄ꯭ꯂꯁꯇꯨ ꯍꯦꯛ ꯂꯣꯏꯌꯦꯦ ꯑꯗꯨꯈꯗꯤ ꯁꯁ꯭ꯋꯥꯏ ꯃꯁꯥꯑꯒꯀꯣ ꯀꯦꯔꯤꯌꯔꯗꯨꯃꯥꯟ ꯈꯟꯗꯣꯏꯅꯦꯕ ꯑꯗꯨꯗ
ꯀ꯭ꯂꯥꯁ ꯀꯣꯂꯦꯖ ꯀ ꯀꯣꯂꯦꯖ ꯍ ꯀꯣꯂꯦꯖ ꯀꯥꯈ꯭ꯔꯗꯤ ꯃꯇꯝ ꯃꯥꯡꯁꯨ ꯃꯥꯡꯕ ꯀꯣꯂꯦꯖ ꯀꯥꯕ ꯂꯣꯏꯔꯒ ꯀꯔꯤ ꯇꯧꯗꯣꯏꯅꯣꯁꯨ ꯈꯪꯗꯕ ꯑꯃꯨꯛ
ꯁꯤꯚꯤꯜ ꯁꯤꯚꯤꯜ ꯁꯥꯔꯚꯤꯁꯀꯨꯝꯕ ꯍꯣꯏ ꯑꯗꯨꯃꯥꯏꯅ ꯇꯧꯒꯦ ꯍꯥꯏꯔꯗꯤꯀꯣ ꯀꯣꯂꯦꯖ ꯃ ꯇꯎꯒ ꯌꯥꯒ
ꯑꯗꯨꯒ ꯍꯧꯖꯤꯛꯀꯥꯟꯗꯤ ꯀꯩ ꯍꯥꯏꯇꯥꯔꯦ ꯃꯤ ꯈꯔꯕꯨꯗꯤ ꯐꯖꯅ ꯇꯧꯔꯝꯒꯅꯤ ꯑꯗꯨ ꯄꯨꯂꯦꯁꯥꯏꯁꯦ ꯃꯤꯡꯒꯤꯀꯣ ꯑꯗꯨꯝ ꯌꯥꯎꯔꯒ ꯑꯗꯨꯝ ꯆꯠꯄ ꯆꯠꯇꯕ ꯑꯗꯨꯝ ꯇꯧꯔꯒ
ꯍꯧꯖꯤꯛꯀꯥꯟꯒꯤ ꯀꯨꯂꯦꯁꯤꯡꯁꯨ ꯌꯥꯗ꯭ꯔꯦꯅꯦ ꯃꯤꯡꯒꯣ ꯀꯩꯗ ꯑꯗꯨꯃꯥꯏꯅ ꯆꯜꯂꯝꯈ꯭ꯔꯒꯒꯣ ꯑꯦꯛꯖꯥꯝꯒꯤ ꯇꯥꯏꯃꯤꯡꯅ ꯈꯛꯇ ꯑꯗꯨꯃꯟ ꯊꯥꯕ ꯍꯣꯏ ꯀꯣꯆꯤꯡ ꯂꯧ ꯂꯧ ꯂꯧ ꯈꯔ ꯑꯗꯨꯃꯥꯏꯅ ꯇꯧꯕ ꯃꯤꯁꯤꯡꯁꯨ ꯑꯗꯨꯝ ꯃꯥꯜꯂꯑꯦ ꯎ
ꯎ ꯑꯁ ꯑꯩꯈꯣꯏꯁꯨꯀꯣ ꯑꯩ ꯂꯩꯕ ꯃꯐꯝꯁꯨ ꯍꯣꯁꯇꯦꯜꯗꯅꯤꯅ ꯋꯥꯗꯤ ꯋꯥꯏꯅꯦ ꯀꯥꯏꯁꯤꯔ ꯁꯤ ꯁꯤꯗ ꯂꯩꯕ ꯈꯣꯏꯗꯣ ꯑꯌꯥꯝꯕꯗꯣ ꯍꯣꯁꯇꯦꯜ ꯂꯩꯕꯈꯣꯏꯗꯣ ꯚꯦꯖꯤꯇꯔꯤꯌꯟ ꯑꯣꯏꯕ
ꯑꯗꯨꯒꯤ ꯆꯍꯤ ꯑꯩ ꯆꯍꯤ ꯑꯅꯤ ꯐꯥꯔꯛꯑꯦꯕ ꯂꯩꯔꯛꯄꯁꯦ ꯅꯣꯡꯃꯐꯥꯎ ꯁꯥ ꯌꯦꯟ ꯄꯤꯔꯦ
ꯄꯦꯁꯦꯟꯁ ꯂꯩ ꯊꯥꯞ ꯃꯒꯔꯗꯅꯦ ꯃꯤ ꯑꯣꯏꯌꯦꯒꯦ ꯍꯥꯏꯗꯤ ꯄꯦꯁꯦꯟꯁ ꯂꯩꯌꯦ
ꯍꯣꯏꯣꯏ ꯑꯗꯨꯕꯨꯗꯤ ꯋꯥꯗꯤ ꯋꯥꯏꯗꯈꯣꯏ ꯀꯩ ꯍꯥꯏꯁꯤꯔꯥ ꯑꯩꯈꯣꯏꯗꯤ ꯌꯨꯝ ꯈꯣꯏꯗꯗꯤ ꯁꯨꯃꯥꯏꯅ ꯆꯥꯔꯛꯄꯅꯤꯅꯀꯣ
ꯎꯝ ꯎꯝ
ꯑꯗꯨꯒ ꯁꯤꯗ ꯂꯥꯛꯑꯒ ꯀꯔꯤꯁꯨ ꯁꯥ ꯑꯝꯐꯥꯎ ꯄꯤꯗꯦ ꯆꯍꯤ ꯑꯅꯤ ꯂꯩꯔꯛꯄꯗꯣ ꯑꯗꯨꯒꯤ ꯌꯦꯔꯨꯝꯕꯗꯤ ꯌꯦꯔꯨꯝꯕꯗꯤ ꯅꯣꯡꯃ ꯍꯞꯇꯥ ꯑꯃꯗ ꯅꯣꯡꯃꯗ ꯈꯛꯇ ꯄꯤꯁꯦ ꯁꯤ ꯍꯥꯞꯇꯅꯤ
ꯀꯈꯣꯏꯗꯤ ꯄꯤꯅꯤ ꯁꯥ ꯆꯣ ꯃꯤ ꯂꯝ ꯃꯅ ꯆꯠꯂꯦ ꯑꯗꯨ
ꯃꯣꯏꯗꯤ ꯑꯁ ꯍꯋꯥꯏꯒꯨꯝꯕ ꯑꯗꯨꯒ ꯃꯣꯏ ꯍꯟꯖꯥꯡꯗꯣ ꯊꯥꯎ ꯌꯥꯎꯗ꯭ꯔꯗꯤ ꯑꯃꯨꯛ ꯆꯥꯕ ꯍꯩꯇꯕ ꯃꯣꯏꯅ ꯑꯃꯨꯛ ꯎꯇꯩꯒꯤ ꯊꯥꯎꯑꯣ ꯊꯥꯎ ꯅꯠꯇꯕ ꯍꯤꯟꯖꯥꯡ ꯑꯃꯐꯥꯎꯁꯨ ꯂꯩꯈꯦ ꯑꯃꯨꯛ
ꯉꯥꯛꯇꯦ ꯉꯥꯛꯦ ꯉꯥꯛꯇꯅꯦ ꯃꯣꯏ ꯃꯤꯁꯤꯡꯁꯤꯀꯣ ꯄꯤ ꯊꯥꯎ